ꯍꯜꯂꯣ꯫
ꯍꯜꯂꯣ꯫
ꯑꯣ ꯇꯥꯔꯦ ꯇꯥꯔꯦ꯫
ꯍꯥꯎ ꯇꯥ꯫
ꯀꯃꯥꯏꯟ ꯇꯧꯔꯤꯒꯦ ꯅꯪꯕꯣ꯫
ꯑꯁ ꯑꯗꯨꯝ ꯅꯨꯡꯉꯥꯏꯔꯤ ꯍꯥꯏꯇꯥꯔꯦ ꯅꯪꯗꯤ ꯀꯃꯥꯏꯟ ꯇꯧꯔꯤꯒꯦ꯫
ꯍꯧꯁꯨ ꯅꯨꯡꯉꯥꯏꯔꯤ꯫ ꯀꯣꯏꯕꯒ ꯂꯥꯡꯕꯒ ꯑꯝꯇ ꯆꯠꯇ꯭ꯔꯕꯣ꯫
ꯆꯠꯇ꯭ꯔꯦꯗ ꯍꯧꯖꯤꯛꯀꯥꯟꯁꯤ ꯏꯔꯥꯡꯒ ꯐꯠꯇꯕꯅꯦ ꯑꯦꯛꯁꯤꯗꯦꯟ ꯇꯧꯕꯒꯤ ꯄꯥꯎꯒ ꯌꯥꯝ ꯇꯥꯏ ꯑꯗꯨꯅ ꯑꯩ꯫ ꯆꯠꯇꯔ꯭ꯦ ꯇꯟꯗꯅ꯫
ꯎꯝ ꯏꯁꯩꯒ ꯌꯥꯝ ꯇꯧꯋꯦ ꯍꯥꯏꯅꯦ ꯆꯠ ꯈ꯭ꯔꯅꯤ ꯆꯠꯂꯝꯗꯧ ꯃꯥꯟꯕ꯫ ꯅꯣꯡꯃ ꯈꯣꯝꯖꯣꯝꯗ ꯆꯠꯂꯨꯁꯤꯔꯣ꯫
ꯆꯥꯎꯁꯦ ꯆꯥꯎꯁꯦ ꯈꯣꯡꯖꯣꯝ ꯋꯥꯔ ꯃꯦꯃꯣꯔꯤꯌꯦꯜꯗ꯫
ꯎꯝ꯫
ꯀꯩꯗꯧꯔꯝꯃꯤꯅꯣ꯫
ꯁꯨꯝ ꯂꯩꯔꯝꯕꯅꯤꯗ꯫
ꯎꯝ
ꯅꯪꯗꯤ
ꯑꯩꯁꯨ ꯄꯪꯂꯪꯂꯩ ꯂꯩꯔꯤꯗ
ꯎꯝ
ꯍꯧꯖꯤꯛꯀꯥꯟ ꯃꯤ ꯍꯥꯏꯀꯤꯡꯒ ꯌꯥꯝ ꯆꯠꯅꯕꯅꯤ ꯅꯪ ꯆꯠꯇ꯭ꯔꯣ
ꯆꯠꯀꯦ ꯈꯟꯕꯅꯦ ꯑꯩꯉꯣꯟꯗ ꯍꯧꯒꯠꯂꯒ ꯆꯠꯄꯅ ꯇꯜꯜꯂꯤꯅꯦ ꯍꯦꯛꯇ ꯁꯇꯤ ꯆꯠꯅꯤꯡꯉꯦ ꯐꯣꯇꯣ ꯀ ꯌꯥꯝ ꯀꯥꯞꯅꯤꯡꯉꯦ
ꯎꯝ ꯑꯩꯈꯣꯏ ꯅꯣꯡꯃ ꯆꯠꯂꯨꯦ ꯑꯁ ꯅꯨꯡꯕꯨꯗꯤ ꯅꯨꯡꯉꯥꯏꯌꯦꯕꯣ ꯃꯤꯗꯤ ꯌꯥꯝ ꯌꯥꯝꯃꯦ
ꯑꯩꯣꯏꯁꯨ ꯆꯠꯅꯤꯡꯉꯦ ꯑꯆꯥꯄꯣꯠꯀ ꯄꯨꯔꯒ ꯍꯧꯔꯒ ꯆꯥꯅꯤꯡꯉꯦ ꯃꯊꯛꯇꯒ
ꯎꯝ
ꯀꯤꯍꯣꯝ ꯆꯥꯕꯒ ꯆꯠꯇ꯭ꯔꯣ ꯉꯔꯥꯡ꯫
ꯆꯠꯂꯨꯏ꯫
ꯎꯝ ꯑꯩꯗꯤ ꯑꯝꯇ ꯆꯠꯇ꯭ꯔꯤ ꯏꯈꯣ ꯆꯥꯕꯗꯣ ꯆꯠꯅꯤꯡꯉꯦ ꯑꯗꯨꯅ꯫
ꯃꯊꯪ ꯀꯥꯡꯂꯦꯟꯗ ꯆꯠꯂꯨꯁꯤ꯫
ꯆꯠꯁꯦ ꯀꯥꯡꯂꯦꯟꯕꯨ ꯀꯝꯀꯥꯟ ꯇꯥꯖꯥꯠꯅꯣ ꯈꯪꯗꯦꯅꯦ꯫
ꯋꯥꯏꯊꯧꯒꯤ ꯀꯩ ꯊꯝꯕꯥꯜ ꯁꯥꯐꯝꯗꯒ ꯆꯠꯇ꯭ꯔꯣ ꯑꯝꯇ꯫
ꯁꯟꯇꯛꯇꯤ ꯑꯝꯇ ꯆꯠꯍꯧꯗ꯭ꯔꯦ ꯃꯊꯪꯗ ꯆꯠꯀꯦꯅ꯫ ꯕꯤꯠ ꯌꯥꯝ ꯂꯩꯇ꯭ꯔꯕ ꯍꯟꯗꯛꯇꯣ ꯇꯟꯕ꯫
ꯎꯝ꯫
ꯃꯊꯪꯗ ꯆꯠꯁꯤ꯫ ꯅꯪ ꯒꯥꯔꯤ ꯊꯧ ꯍꯩꯔꯕ ꯅꯠꯇ꯭ꯔꯣ꯫
ꯑꯧ ꯍꯥꯏꯌꯦ
ꯑꯗꯨꯗ ꯃꯊꯪꯗ ꯆꯖꯁ ꯒꯥꯏ ꯊꯧꯔꯒ
ꯅꯪ ꯍꯩꯇꯨꯀꯣ
ꯒꯥꯔꯤꯃꯆꯥꯕꯨꯗꯤ ꯍꯩꯌꯦ ꯑꯩꯁꯨ
ꯑꯣ ꯑꯆꯧꯕꯗ ꯈꯔ ꯈꯔ ꯇꯝꯖꯜꯂꯣ
ꯕꯤ ꯃꯃꯤꯒ ꯂꯩꯇꯔꯥ
ꯑꯗꯣ ꯅꯪ ꯅꯍꯥꯟ ꯊꯝꯃꯛꯄ ꯏꯁꯇꯦꯇꯁꯇꯣ ꯀꯥꯏꯗ ꯀꯣꯏꯔꯨꯏꯅꯣ ꯌꯥꯝ ꯐꯖꯩ ꯃꯐꯝꯗꯣ
ꯑꯝꯕꯅꯣ ꯑꯣ ꯄꯥꯏꯔꯨꯠꯇ ꯆꯠꯂꯨꯕꯅꯦ ꯄꯥꯏ ꯒꯥꯔꯗꯦꯟꯗꯣ ꯈꯪꯉꯤꯗꯅ ꯑꯗꯨꯗ ꯎꯝ
ꯃꯤ ꯑꯗꯨꯗꯒꯤ ꯑꯦꯛꯁꯤꯗꯦꯟꯒ ꯇꯧꯔꯒ ꯌꯥꯝ ꯂꯩꯈꯤꯗꯕꯒꯨꯝ ꯇꯧꯗꯥ
ꯑꯥꯎ ꯃꯤꯁꯤꯕꯅ ꯃꯣꯏꯅ ꯂꯝꯕꯤ ꯑꯣꯗ ꯇꯩꯅ ꯆꯠꯆꯕꯩꯅꯤꯗ ꯑꯗꯣ ꯀꯩꯁꯨꯝ ꯇꯧꯗꯕꯅꯤ ꯁꯨꯝ ꯆꯠꯂꯗꯤ
ꯎꯝ ꯍꯟꯗꯛ ꯈꯔ ꯁꯦꯝꯒꯠꯄ ꯃꯥꯜꯂꯦ ꯃꯐꯝꯗ ꯍꯥꯟꯅꯒ ꯈꯔ ꯆꯦꯟꯖ ꯁꯨꯕ ꯈꯪꯉꯦ
ꯁꯦꯝꯒꯠꯄꯅꯤ ꯐꯖꯔꯕꯅꯦ ꯌꯥꯝꯅ
ꯎꯝ
ꯅꯣꯡꯃ ꯀꯣꯏꯔꯨꯁꯦ ꯑꯆꯥꯄꯣꯠꯀ ꯂꯩꯔꯒꯗ ꯄꯨꯔ ꯆꯥꯎꯁꯤ
ꯑꯩꯈꯣꯏꯁꯨ ꯅꯣꯡꯃ ꯆꯠꯀꯦ ꯇꯧꯔꯒ ꯑꯗꯨꯝ ꯆꯠꯈꯤꯗ꯭ꯔꯦ
ꯆꯠꯁꯦ ꯅꯣꯡꯃ ꯂꯥꯛꯑꯣ ꯅꯛꯑꯦ ꯑꯩꯈꯣꯏꯗꯒꯤꯗꯤ
ꯆꯦꯔꯤ ꯄ꯭ꯂꯣꯖꯝ ꯑꯃꯁꯨ ꯂꯩꯒꯨꯝ ꯇꯧꯗꯥꯏ ꯑꯗꯣꯝꯗ
ꯎ ꯗ꯭ꯔꯣꯗꯅꯦ ꯑꯗꯨꯗꯤ ꯋꯥꯌꯦꯦ
ꯑꯣꯝ ꯎ ꯑꯦꯜꯕꯝꯒ ꯌꯥꯝ ꯅꯝꯅꯕ ꯇꯧ ꯍ ꯑꯗ ꯐꯗꯤ ꯐ ꯆꯠꯁꯤ ꯆꯠꯍꯧꯗ꯭ꯔꯦꯅ ꯇꯛꯁꯂꯣ
ꯝꯕꯅꯦꯕ ꯇ ꯂ
ꯎꯝ ꯃꯤ ꯌꯥꯝ ꯊꯝꯅꯔꯦ ꯏꯁꯇꯣꯔꯦꯖꯇꯦꯗꯀ
ꯅꯣꯏꯗꯤ ꯀꯣꯏꯕ꯭ꯔ ꯀꯥꯏ ꯉꯥꯏ ꯆꯠꯀꯦ
ꯎ ꯑꯆꯥꯄꯣꯠ ꯆꯥꯃꯝ ꯈꯔꯗ ꯑꯆꯥꯄꯣꯠ ꯆꯥꯕ ꯑꯇꯣꯞꯄꯗꯤ ꯆꯠꯇꯦꯗ ꯅꯍꯥꯟ ꯅꯣꯡꯃ ꯂꯥꯡꯉꯊꯦꯟꯗ ꯆꯠꯂꯨꯕꯗꯨꯗ ꯍꯦꯟꯅ
ꯎꯝ ꯎꯝ
ꯍꯧꯖꯤꯛꯀꯥꯟꯗꯤ ꯀꯩ ꯀꯩ ꯍꯤꯟꯖꯥꯡꯅ ꯍꯥꯎꯔꯤꯒꯦ
ꯈꯪꯗꯅꯦ ꯌꯥ ꯌꯦꯟꯒꯨꯝꯕ ꯉꯥꯒꯨꯝꯕ ꯅꯠꯇ꯭ꯔꯗꯤ ꯑꯝꯇ ꯍꯥꯎꯇꯦꯗ ꯆꯥꯅꯤꯡꯗꯦ ꯑꯝꯇꯩꯗꯤ ꯌꯦꯟꯁꯥꯡ ꯎꯕꯗ ꯑꯩ ꯆꯥꯔꯥꯒ ꯍꯦꯟꯅꯤꯡꯉꯦ
ꯍꯦꯟꯇꯣꯛ ꯈꯔ ꯈꯔ ꯏꯁꯥ ꯐꯅꯕ
ꯅ ꯆꯅꯤꯡꯗꯍꯦ ꯗꯣꯕꯅꯦ
ꯎꯝ ꯅꯪ ꯎꯇꯤ ꯊꯣꯡꯕ ꯍꯩꯔꯕꯣ
ꯍꯩꯔꯦ ꯅꯣꯡ ꯐꯥꯗꯣꯛ ꯊꯣꯡꯉꯁꯨ ꯌꯥꯝ ꯄꯥꯝꯗꯤ ꯊꯣꯡꯗꯦ ꯍꯩꯕꯗꯤ ꯍꯩꯔꯦ
ꯎ ꯆꯒꯦꯝ ꯐꯣꯝꯕꯒꯨꯝꯕꯗꯤ
ꯆꯦꯡꯉꯦꯝꯄꯣꯝꯕꯁꯨ ꯑꯃꯨꯨꯔꯛꯇꯤ ꯊꯣꯡꯈ꯭ꯔꯦ
ꯎꯝ
ꯑꯇꯩꯗꯤ ꯊꯣꯡꯗ꯭ꯔꯤ ꯅꯪꯅꯦ ꯌꯦꯟꯗꯣꯡ ꯑꯣꯏꯔꯕꯣ
ꯍꯩꯇ꯭ꯔꯦꯗ ꯈꯔ ꯈꯔ ꯈꯨꯗꯤ ꯍꯥꯏꯩ
ꯎꯝ
ꯑꯗꯣ ꯅꯪ ꯊꯣꯡꯕ ꯌꯦꯟꯗꯨꯗꯤ ꯌꯥꯝ ꯍꯥꯎꯕꯅꯦ ꯁ꯭ꯋꯥꯏꯁꯗ ꯀꯩꯅꯣ ꯇꯧꯕꯩꯅꯦ ꯌꯨꯝꯊꯪꯅꯕꯗ ꯈꯔ ꯂꯥꯡꯕ
ꯎꯝ ꯂ ꯉꯅꯤ ꯇꯅꯤꯡꯗꯤ ꯅꯅꯤ ꯋꯥꯂ ꯀꯞ ꯌꯦ꯭ꯔꯣ
ꯎ ꯄꯥꯛ ꯌꯦꯡꯗꯦꯗ ꯑꯩꯅ ꯄꯥꯝꯕ ꯄ꯭ꯂꯦꯌꯔꯗꯨꯣ ꯑꯗꯨꯇꯪꯌꯦ
ꯉꯅꯤ ꯀꯅ ꯄꯒ
ꯑꯩ ꯃꯦꯁꯤꯒꯤ ꯐꯦꯟꯅꯤ ꯅꯪꯗꯤ
ꯁꯤꯗꯤ ꯔꯣꯅꯥꯜꯗꯣꯅꯤ ꯃꯥꯟꯅꯗ꯭ꯔꯦ ꯔꯅꯤ ꯔꯅꯤ ꯋꯥꯔꯤ ꯋꯥꯔꯤ ꯁꯥꯟꯅꯅꯕ ꯌꯥ
ꯎꯝ ꯅ ꯔꯣꯅꯥꯜꯗꯣꯗ ꯄꯨꯍꯧꯔꯗꯥꯏ
ꯃꯥꯥꯏ ꯇꯤꯝꯗꯣ ꯍꯩꯇꯕꯩꯅꯦꯍꯦ ꯃꯥꯗꯤ ꯍꯩꯕꯅꯦ
ꯎꯝ ꯑꯣꯏꯔꯝꯕ ꯌꯥꯏ ꯑꯗ ꯗꯥꯎ ꯂꯩꯇꯕ
ꯎꯝ ꯂꯩ ꯁꯤꯁꯨ ꯄꯔꯗꯕꯅꯦꯁꯨ ꯀꯩꯝ ꯈꯜꯂꯨꯅꯨ
ꯃꯣꯏ ꯐꯥꯏꯅꯦꯜ ꯆꯪꯈ꯭ꯔꯦ
ꯆꯪꯉꯁꯨ ꯀꯩꯁꯨ ꯀꯥꯔꯣꯏ ꯈꯪꯉꯦꯕ
ꯈꯪꯗꯦꯗ ꯀꯥꯞꯊꯣꯛꯄꯁꯨ ꯃꯃꯥꯡ ꯀꯥꯈꯤꯕꯅꯤꯅ ꯍꯟꯗꯛꯁꯨ ꯃꯥꯊ ꯏꯅꯔꯖꯤ ꯈꯔ ꯂꯩꯌꯦꯕꯀꯣ
ꯀꯥꯗꯉꯦ ꯃꯃꯥꯡꯗ
ꯑꯁ
ꯋꯥꯔꯜ ꯀꯞꯇꯤ ꯂꯧꯗꯕꯅꯦ ꯑꯗꯩ ꯃꯣꯏ ꯄ꯭ꯂꯦ ꯁꯥꯟꯅꯕꯩꯁ ꯁꯦꯃꯤꯐꯥꯏꯅꯦꯜꯒꯤꯅꯦ ꯐꯥꯏꯅꯦꯜꯗꯗꯤ ꯀꯥꯗ꯭ꯔꯤꯕꯅꯤꯗ
ꯉꯔꯥꯡ ꯀꯥꯡꯒꯤ ꯀꯩꯝꯇ ꯀꯣꯏ ꯆꯠꯇ꯭ꯔꯣ
ꯆꯠꯇ꯭ꯔꯦꯗ ꯉꯔꯥꯡꯗꯤ ꯌꯨꯝꯗ ꯁꯨꯝ ꯂꯩꯔꯣ
ꯑꯣꯝ ꯑꯣ ꯋꯥ ꯆꯥꯄ ꯆꯥꯔꯁꯦ
ꯆꯥꯎꯝꯁꯤ ꯌꯥꯎꯁꯦ ꯄꯩꯁꯥ ꯇꯨꯡꯁꯤꯟꯕ ꯂꯧꯔ
ꯎꯝ
ꯆꯖꯄꯣꯠ ꯆꯥꯅꯕ ꯄꯩꯁꯥ ꯇꯨꯡꯁꯤꯟꯕ ꯍꯧꯔꯣ
ꯍꯣꯏ ꯍꯣꯏ
ꯅ ꯃꯝꯃꯤꯁꯤꯡꯒꯤ ꯄ ꯀꯣ ꯀꯧꯌ
ꯅꯪ ꯅꯨꯡꯁꯤꯕꯦꯔ ꯍꯥꯏꯅꯤ
ꯑꯥꯡꯉꯥꯡꯉꯦ ꯂꯣꯠꯂꯣ ꯃꯣꯏꯅ ꯊꯤꯔꯛꯀꯅꯤ ꯑꯃꯨꯛ
ꯎꯝ
ꯋꯥꯔꯤ ꯁꯥꯟꯅꯕ ꯑꯃꯒ ꯈꯪꯗꯦꯕ
ꯅꯨꯣꯏ ꯇ ꯍꯥꯏꯗꯤ ꯀꯃꯥꯏ ꯀꯃꯥꯏ ꯂꯩꯅꯦꯒ
ꯑꯩꯅ ꯂꯩꯔꯤ
ꯑꯦꯩꯅꯔ ꯇꯥꯎꯟ ꯂꯩꯅꯤ
ꯑꯩꯈꯣꯏ ꯁ꯭ ꯍꯥꯏꯏꯗꯤ ꯐꯤ ꯌꯥꯝ ꯀꯟ ꯀꯟꯅ ꯁꯥꯟꯅꯔꯤ ꯃꯦꯆꯤꯡ ꯀꯣ
ꯐꯤꯅꯁꯨꯠꯇꯦ ꯑꯗꯨꯒ
ꯍꯟꯗꯛ ꯃꯅꯤꯄꯨꯔꯗ ꯈꯔ ꯏꯔꯥꯡ ꯊꯣꯛ ꯃꯥꯜꯂꯦ ꯊꯣꯛꯄ꯭ꯔꯣ
ꯑꯁ ꯀꯨꯀꯤ ꯑꯃ ꯐꯠꯇꯕ ꯈꯔ ꯂꯩꯔꯤꯌꯦ ꯑꯗꯨꯅ ꯑꯗꯨꯝ ꯊꯣꯛꯑ ꯂꯩꯔꯕꯗꯣ
ꯎꯝ ꯃꯣꯏ ꯍꯥꯠꯇꯣꯛꯈ꯭ꯔꯅꯤ ꯀꯥꯟꯅ ꯍꯥꯏꯔꯦ
ꯑꯩꯈꯣꯏ ꯁꯤꯗ꯭ꯔꯤꯐꯥꯎ ꯅꯨꯡꯉꯥꯏꯔꯣ
ꯃꯤ ꯃꯌꯥꯝ ꯑꯃ ꯋꯥꯍꯜꯂꯦ ꯃꯣꯏꯅ
ꯑꯐꯥꯎꯔꯝ ꯁꯥꯏꯌꯦꯕ
ꯎꯝ ꯉꯔꯥꯡ ꯅꯍꯥꯟꯁ ꯌꯨꯝꯒꯨꯝ ꯃꯩ ꯊꯥ ꯃꯥꯜꯗꯩ
ꯊꯥꯕꯅꯤ ꯊꯥꯕꯅꯤ ꯁꯤꯐꯥꯏꯁꯤꯡꯁꯤ ꯃꯣꯏ ꯃꯇꯦꯡ ꯄꯥꯡꯕꯤ ꯂꯩꯔꯦꯕ ꯑꯗꯨꯏꯅꯦ ꯃꯣꯏꯁꯨ ꯌꯥꯝ ꯍꯥꯎꯋꯦ
ꯑ ꯀꯥ ꯀꯥ ꯍꯥꯠꯇꯣꯛꯀꯗꯅꯤ ꯃꯣꯏꯒꯨꯝꯕꯁꯦ
ꯃꯣꯏ ꯑꯐꯥꯎ ꯌꯥꯝ ꯁꯥꯔꯦꯕ
ꯎꯝ ꯅꯣꯏꯗꯤ ꯍꯨꯏꯒ ꯑꯝꯇ ꯂꯩꯇ꯭ꯔꯣ ꯅꯍꯥꯟꯋꯥꯏꯗꯤ ꯍꯨꯏ ꯌꯥꯝ ꯑꯃ ꯂꯩ ꯍꯍꯧꯒꯨꯝ ꯑꯃ ꯇꯧꯗꯅꯤ
ꯍꯨꯏ ꯑꯃꯗꯤ ꯂꯩ ꯑꯩꯈꯣꯏꯒꯤ
ꯍ
ꯁꯤꯈ꯭ꯔꯦ ꯑꯃꯗꯤ ꯅꯪꯉꯣ
ꯎ
ꯃꯩꯇꯩ ꯍꯅꯦ
ꯑꯣ ꯀꯃꯥꯏꯅ ꯇꯧꯒꯦ ꯁꯤꯡꯕ꯭ꯔꯣ
ꯄꯪꯉꯤꯗ ꯃꯤ ꯌꯨꯕꯗꯤ ꯌꯥꯗꯦ ꯄꯪꯈꯣꯡ ꯈꯣꯡꯉꯦ ꯑꯗꯣꯗꯤ
ꯎꯝ ꯑꯩꯈꯣꯏꯗꯤ ꯕ꯭ꯔꯥꯗꯔ ꯑꯃ ꯂꯩꯑꯌꯦ
ꯁꯨꯡꯉꯝꯅꯤꯅꯦ ꯅꯣꯏꯗꯤ ꯑꯗꯨꯗꯤ
ꯌꯥꯝ ꯁꯪꯗꯦꯗ ꯆꯥꯕꯗꯅꯤ ꯐꯌꯦꯕ
ꯎꯝ ꯑꯩ ꯆꯥꯕ ꯐꯩ ꯍꯟꯖꯥꯡ ꯍꯥꯎꯗ꯭ꯔꯗꯤ ꯆꯥꯗꯦꯗꯣ ꯃꯥ ꯆꯥ ꯐꯩꯁꯦ ꯑꯍꯥꯎꯕꯗꯅꯤ ꯄꯥꯝꯃꯤꯁꯦ
ꯑꯩꯈꯣꯏ
ꯃꯥꯅ ꯄꯥꯝꯕ ꯑꯍꯥꯎꯕꯁꯤꯗꯤ ꯍꯥꯏꯁꯤꯅꯦ
ꯍꯣꯏ ꯅꯪꯁꯨ ꯇꯇ ꯑꯣꯏꯅ ꯇꯧꯖꯔꯒ ꯊꯝꯃꯁꯦ
ꯍꯣꯏ ꯍꯣꯏ ꯍꯣꯔꯦꯟ ꯁꯪꯉꯀꯥꯟꯗ ꯑꯃꯨꯛ ꯇꯧꯔꯛꯀꯣ
ꯑꯧ ꯊꯝꯃꯦ ꯊꯝꯃꯦ ꯕꯥꯏ ꯕꯥꯏ
ꯎꯝ ꯕꯥꯏ
ꯎꯝ